ꯍꯜꯂꯣ ꯍꯜꯂꯣ ꯇꯥꯕ꯭ꯔꯣ ꯇꯥꯗ ꯃꯥꯜꯂꯦ ꯅꯪ ꯃꯈꯣꯟ ꯇꯥꯗꯦ ꯇꯥꯕ꯭ꯔꯣ ꯅꯪ ꯅꯦꯠ ꯅꯨꯡꯉꯥꯏꯇ ꯃꯥꯜꯂꯦ ꯇꯨꯃꯤꯟꯅ ꯂꯩꯌꯦꯅ ꯃꯈꯣꯟꯁꯨꯨꯛꯇꯥ ꯇꯥꯗꯦ
ꯍꯜꯂꯣ
ꯑꯣ ꯇꯥꯔꯦ
ꯑꯣ ꯀꯩꯗꯧꯔꯤꯅꯣ
ꯐꯝꯃꯤꯌꯦ ꯅꯣꯏꯗꯤ ꯀꯩꯗꯧꯋꯤꯅꯣ
ꯑꯩꯁꯨ ꯐꯨꯝꯃꯒ ꯂꯩꯌꯦ ꯕꯣꯜ ꯌꯦꯡꯅꯤꯡꯉꯩ ꯉꯥꯏꯑꯕ
ꯑꯣ ꯑꯗꯨ ꯑꯣꯏꯔꯗꯤ ꯗꯤꯁꯇꯥꯔꯕ ꯇꯧꯔꯕ ꯃꯥꯜꯂꯦꯀꯣ
ꯗꯤꯁꯇꯔꯕꯇꯤ ꯂꯩꯇꯦꯗ ꯑꯩꯈꯣꯏꯗꯤ ꯐ꯭ꯔꯤꯗ ꯂꯩꯕ ꯃꯤꯅꯤꯅ ꯕꯣꯜꯁꯨ ꯄꯨꯡ ꯇꯔꯥ ꯃꯈꯥꯏꯗ ꯍꯣꯏ ꯅꯪꯗꯤ
ꯍꯣꯏ ꯆꯥꯈꯤꯒꯦ
ꯆꯥꯗ꯭ꯔꯤ
ꯍꯣꯏ ꯆꯥꯗꯔꯤ ꯍꯣꯏ
ꯑꯩ ꯊꯦꯡꯉꯤꯅꯦ ꯂꯥꯝꯗ꯭ꯔꯣ
ꯗ ꯍꯣꯏ ꯈꯔ ꯋꯥꯠꯂꯤꯉꯩꯗ ꯆꯥꯅꯤꯡꯉꯥꯏ
ꯇꯝꯄꯥꯛꯛꯇ ꯂꯩꯕꯒꯤ ꯑꯣꯏꯔꯝꯅꯤ
ꯑꯪ ꯅꯣꯏꯗꯤ ꯀꯩ ꯏꯟꯁꯥꯡ ꯆꯥꯒꯦ
ꯑꯩꯈꯣꯏ ꯉꯁꯤ ꯏꯃꯥꯅ ꯁꯟ ꯑꯀꯪꯕꯒ ꯆꯒꯦꯝ ꯊꯣꯝꯕꯤꯕ
ꯍꯣꯏ ꯎꯝ ꯍꯥꯎꯋꯦ ꯁꯥꯅꯕ ꯆꯠꯂꯒꯀꯣ ꯍꯜꯂꯛꯑꯒ ꯆꯥꯕꯅꯤꯅ ꯍꯥꯎꯕꯗꯤ ꯍꯥꯎꯋꯥꯏ ꯍꯔꯦ
ꯐꯨꯠꯕꯣꯜ ꯁꯥꯅꯕ ꯆꯠꯄ
ꯍꯣꯏ ꯐꯨꯠꯕꯣꯜ ꯁꯅꯥꯕ ꯆꯠꯄ
ꯉꯝꯕ꯭ꯔꯣ
ꯑꯩꯈꯣꯏꯒꯤ ꯇꯔꯐꯇꯀꯣ ꯑꯩꯈꯣꯏ ꯃꯐꯝꯗ
ꯆꯥꯎ ꯀꯩꯅꯣꯒꯤ ꯁꯅ ꯀꯩꯅꯣꯗ ꯉꯝꯕ꯭ꯔꯥ ꯅꯠꯇ꯭ꯔꯒ ꯆꯨꯝꯅ ꯁꯥꯟꯅꯕ꯭ꯔꯥ ꯅꯠꯇ꯭ꯔꯒ ꯍꯣꯏ
ꯋꯥꯔꯜ ꯀꯞ ꯇꯤꯝ ꯏꯟꯗꯌꯥ ꯋꯥꯔꯜ ꯀꯞꯀꯤ ꯏ ꯄꯤ ꯑꯦꯜ ꯍꯥꯏꯅ ꯄ꯭ꯔꯤꯃꯤꯌꯥꯔ ꯂꯤꯒ ꯀꯣ
ꯑꯣ
ꯏꯃꯥꯅꯨꯋꯦꯜ ꯄ꯭ꯔꯤꯃꯤꯌꯔ ꯂꯤꯒ ꯑꯗꯨ ꯖꯨꯟ ꯖꯨꯂꯥꯏꯒꯤꯅꯤ ꯁꯤꯖꯟ ꯑꯗꯨꯒꯤ ꯑꯗꯨꯒꯤ ꯁꯥꯟꯅꯕ ꯋꯥꯅꯤ
ꯅꯨꯡꯉꯥꯏꯔꯦꯅꯦ
ꯈꯪꯗ꯭ꯔꯦꯗ ꯎꯝ ꯎꯝ ꯅꯣꯏꯗꯤ ꯀꯔꯤ ꯊꯕꯛ ꯇꯧꯔꯤꯅꯣ
ꯑꯩꯗꯤ ꯑꯁꯨꯝ ꯇꯧꯔꯤꯗ ꯇꯦꯛ ꯇꯦꯛ ꯇꯧꯔꯦꯗ
ꯍꯦ ꯍꯦ ꯀꯣꯂꯦꯖ ꯀꯥꯔꯤꯔꯣ
ꯑꯥ ꯑꯣꯄꯦꯟꯗ ꯇꯥꯎꯔꯤ ꯑꯗꯨꯗꯤ
ꯑꯣ ꯑꯥꯗ ꯊꯕꯛ ꯇꯧꯕ ꯊꯕꯛ ꯁꯨꯕ ꯍꯥꯏꯅꯦ ꯃꯤꯗꯤ ꯍꯤꯡꯉꯤꯅꯤꯀꯣ
ꯏꯁ
ꯑꯍꯦ ꯍꯦ
ꯉꯥꯡꯕ ꯌꯥꯝ ꯍꯩꯀꯣ ꯑꯗꯨꯗꯤ ꯅꯪꯁꯨ
ꯅꯩꯅꯦ ꯅꯪꯁꯦ ꯅꯪꯅꯦ ꯈ꯭ꯋꯥꯏ ꯅꯩꯁꯦ
ꯀꯩ ꯔꯣꯏꯅꯣ ꯅꯣꯏꯗꯤ
ꯊꯤꯕ ꯇꯥꯔꯦ ꯅꯪꯅ ꯅꯩꯈꯥꯏꯔꯦ
ꯀꯩꯗ ꯊꯤꯕ ꯐꯪꯒꯦꯔꯣ ꯅꯪꯕꯨ
ꯀꯩꯅꯣ ꯀꯩꯅꯣ ꯃꯔꯛ ꯃꯔꯛꯇ ꯅꯨꯡ ꯃꯔꯛ ꯃꯔꯛꯇ ꯊꯤꯕ ꯆꯠꯂꯣ ꯍꯥꯏꯔ ꯑꯣꯏꯗꯤ ꯐꯪꯒꯅꯤ ꯑꯦ ꯍꯥꯏꯔ ꯅꯨꯡ ꯃꯔꯛꯇ ꯀꯩꯅꯣꯝꯃ ꯀꯩꯅꯣ ꯑꯃ ꯇꯤꯟ ꯑꯃ ꯐꯪꯕ ꯅꯠꯇ꯭ꯔꯣ ꯑꯃꯨꯕꯗꯣ ꯑꯗꯨ ꯑꯗꯨꯃꯥꯏꯅ ꯑꯗꯨꯃꯥꯏꯅ ꯂꯩꯒꯅꯤ ꯊꯤꯕ ꯆꯠꯂꯣ
ꯍꯣꯏ ꯑꯗꯨꯁꯨ ꯅꯣꯡ ꯆꯨꯕ ꯅꯨꯃꯤꯠꯇꯀꯣ
ꯆꯨꯔꯀꯥꯟꯗ ꯌꯥꯝ ꯌꯥꯝ ꯆꯨꯔꯒ ꯌꯥꯝ ꯆꯨꯔꯗꯤ ꯐꯪꯉꯣꯏ ꯈꯔ ꯈꯔ ꯆꯨꯔꯀꯥꯟꯗ ꯊꯤꯕ ꯆꯠꯂꯣ
ꯑꯗꯨꯏꯅꯦ ꯅꯣꯏꯗꯤ ꯕꯣ ꯑꯣ ꯕꯣꯜ ꯌꯦꯡꯗ꯭ꯔꯕꯣ
ꯑꯈꯣꯏꯗꯤ ꯌꯦꯡꯗꯦꯗ ꯍꯣꯏ ꯁꯨꯌꯦꯡ ꯌꯦꯡꯗꯦꯗ ꯌꯦꯡꯅꯤꯡꯉꯥꯏ ꯃꯇꯝ ꯂꯩꯇꯦꯗ
ꯑꯣ ꯑꯣꯏꯔꯝꯅꯦ ꯊꯕꯛ ꯆꯠꯂꯗꯤ
ꯅꯨꯡꯉꯥꯏꯕ꯭ꯔꯥꯅꯦ ꯅꯣꯏ ꯌꯦꯡꯉꯤꯗꯨꯕꯨ
ꯍꯣꯏ ꯕꯣꯜ ꯌꯦꯡꯕ ꯅꯨꯡꯉꯥꯏꯌꯦ ꯑꯗꯨꯒꯅꯦ ꯍꯩꯅꯧꯒꯨꯝꯕ ꯌꯨꯝꯗ ꯄꯥꯜꯂꯗꯤ ꯑꯃꯨꯛ ꯍꯦꯟꯅ ꯅꯨꯡꯉꯥꯏꯒꯗꯧꯕ
ꯑꯆꯥ
ꯕꯣꯜ ꯌꯦꯡꯉ ꯃꯦꯠꯂꯒꯀꯣ
ꯑꯥ
ꯐꯖꯥꯅ
ꯑꯈꯣꯏ ꯑꯈꯣꯏꯗ ꯌꯥꯝ ꯄꯥꯟꯕꯅꯦ ꯂꯧꯕ ꯆꯠꯂꯣ
ꯑꯦꯖ ꯊꯤꯟꯕꯤꯗꯕꯤꯗ
ꯑꯩꯈꯣꯏꯗ ꯑꯩꯈꯣꯏꯗ ꯌꯥꯝ ꯄꯥꯟꯕꯅꯦ ꯂꯧꯕ ꯆꯠꯂꯣ ꯑꯗꯨꯒ ꯌꯦꯡꯉꯣ ꯆꯥꯔ ꯌꯦꯡꯉꯣ
ꯅꯣꯏꯒꯤ ꯍꯥꯎꯕ꯭ꯔꯥ
ꯌꯥꯝ ꯊꯤ ꯍꯥꯎꯕꯅꯦ ꯚꯦꯔꯥꯏꯇꯤ ꯃꯈꯜ ꯃꯈꯜ ꯂꯩꯕꯅꯦ
ꯋꯥꯎ
ꯃꯆꯥ ꯃꯆꯥꯒꯨꯝ ꯃꯆꯥꯁꯨ ꯂꯩꯕꯅꯦ ꯀꯃꯥꯏ ꯍꯥꯏꯕ꯭ꯔꯥ ꯅꯣꯏꯅ
ꯑꯣ ꯍꯥꯏꯅꯧ ꯃꯆꯥ ꯃꯆꯥꯗꯨꯔꯣ
ꯃꯆꯥ ꯃꯆꯥꯗꯣ ꯑꯗꯨꯁꯨ ꯂꯩꯕꯅꯦ ꯑꯗꯨꯒ ꯌꯥꯝ ꯆꯥꯎ ꯆꯥꯎꯕꯁꯨ ꯂꯩꯕꯅꯦ ꯌꯥꯝ ꯁꯤꯟꯕꯁꯨ ꯌꯥꯎꯕꯅꯦ ꯊꯦꯡꯅ ꯆꯥꯕ ꯀꯥꯟꯗꯁꯨ ꯌꯥꯎꯒꯅꯤ ꯌꯥꯝ ꯌꯥꯎꯕꯅꯤ ꯃꯈꯜ ꯌꯥꯝ ꯌꯥꯎꯅꯤ ꯈꯟ ꯈꯟ ꯃꯆꯜ
ꯆꯥꯅꯤꯡꯉꯤꯅꯦ ꯑꯃꯨꯛ ꯋꯥꯟ ꯁꯣꯠꯇ ꯎꯝ ꯃꯔꯨ ꯂꯥꯎꯊꯣꯛꯑꯔꯣꯏ ꯑꯩꯗꯤ
ꯑꯗꯨꯗꯤ ꯆꯥꯎꯃꯜꯂꯣꯏꯗ꯭ꯔꯣ
ꯈꯪꯗꯦꯗ ꯄꯨꯂꯞ ꯇꯥꯁꯤꯜꯂꯅꯤ ꯃꯅꯨꯡꯗ ꯑꯃꯨꯛ ꯊꯣꯛꯄꯗꯗꯤ ꯋꯥꯒꯦꯗ ꯈꯪꯗ꯭ꯔꯦ
ꯅꯣꯡ ꯆꯨꯕ꯭ꯔꯣ
ꯆꯨꯔꯨꯔꯦꯔ ꯈꯣꯏꯗꯗꯤ ꯅꯣꯡ ꯁꯨꯛꯆꯨ ꯆꯨꯗꯦ ꯅꯣꯏꯗ ꯆꯨꯕ꯭ꯔꯣ
ꯑꯍꯣꯏ ꯅꯣꯡꯆꯨꯕꯅ ꯌꯥꯗ꯭ꯔꯦ ꯁꯥꯔꯝꯃꯅꯤꯀꯣ ꯅꯣꯏ
ꯁꯥꯏꯌꯦ ꯍꯣꯏ ꯌꯥꯝ ꯊꯤ ꯁꯥꯏꯑꯦ ꯍ꯭ꯌꯨꯃꯤꯠ ꯌꯥꯝ ꯑꯣꯏꯌꯦ ꯑꯣ ꯅꯨꯡꯉꯥꯏꯔꯦ ꯇꯤꯁ ꯑꯗꯨꯗꯤ ꯅꯣꯡꯁꯦ ꯌꯥꯝꯅ ꯅꯨꯡꯉꯥꯏꯔꯦꯅꯦ ꯅꯣꯡ ꯏꯪ ꯏꯪ ꯏꯪ ꯂꯩꯔꯀꯥꯟꯗ ꯕꯣꯜ ꯌꯦꯡꯉꯦ
ꯍꯣꯏ ꯑꯗꯨꯒ ꯅꯣꯡ ꯑꯁ ꯑꯩꯈꯣꯏꯗꯤ ꯅꯣꯡ ꯗꯨꯝ ꯆꯨꯕꯅ ꯑꯩꯈꯣꯏꯗꯤ ꯃꯐꯝ ꯑꯩꯈꯣꯏ ꯃꯐꯝꯁꯤꯗꯤ ꯑꯗꯨꯝ ꯏꯪꯉꯤꯗ ꯁꯝꯃꯔ ꯂꯩꯇꯦ
ꯎꯝ ꯊꯤ ꯅꯨꯡꯉꯥꯏꯔꯝꯅꯤꯅꯦ ꯑꯗꯨꯗꯤ
ꯑꯁ ꯈꯟꯗ꯭ꯔꯦꯍꯦ ꯅꯣꯡ ꯆꯨꯃꯟꯕꯒꯤ ꯅꯨꯡꯉꯥꯏꯗꯦ ꯑꯃꯨꯛꯀ
ꯑꯗꯨ ꯁꯥꯃꯜꯂꯁꯨ ꯅꯨꯡꯉꯥꯏꯗꯕꯀꯣ
ꯑꯣ ꯑꯗꯨ ꯀꯩꯅꯣꯗꯤ ꯇꯧꯔꯕ꯭ꯔꯅꯦ ꯅꯣꯡ ꯑꯗꯨꯝ ꯆꯨꯔꯥ ꯂꯩꯕꯗꯣ ꯌꯥꯝ ꯅꯥꯒꯟꯕꯗꯤ ꯇꯧꯗꯕ꯭ꯔꯥ
ꯑꯥ ꯑꯗꯨ ꯌꯥꯝ ꯊꯣꯛꯈ꯭ꯔꯕꯅꯤ
ꯑꯣ
ꯑꯗꯨꯕꯨꯗꯤ ꯑꯗꯨꯝ ꯊꯣꯛꯑꯦ ꯃꯆꯥ ꯃꯆꯥꯁꯨ ꯑꯆꯧꯕꯁꯨ ꯌꯥꯝ ꯆꯥꯎꯅ ꯊꯣꯛꯑꯗꯤ ꯑꯗꯨꯝ ꯖꯦꯁꯤꯕꯤꯅꯀꯣ
ꯑꯣ
ꯑꯗꯨꯅ ꯀꯣꯠꯂꯒ ꯁꯦꯡꯕꯅꯤ
ꯑꯁ ꯑꯗꯨ ꯑꯣꯏꯔꯗꯤ ꯁ꯭ꯀꯨꯜ ꯑꯣꯏꯔꯗꯤ ꯁ꯭ꯀꯨꯜ ꯀꯥꯕ ꯆꯠꯄ ꯈꯣꯠꯄꯁꯤꯡꯗꯣ ꯌꯥꯝ ꯊꯤ ꯅꯨꯡꯉꯥꯏꯔꯝꯃꯔꯣꯏ
ꯃꯥꯥꯅꯦ ꯑꯗꯣ ꯍꯧꯖꯤꯛ ꯍꯧꯖꯤꯛꯗꯗꯤ ꯁ꯭ꯀꯨꯜ ꯀꯥꯕ ꯒꯤ ꯍꯥꯏꯕꯗꯤ ꯁ꯭ꯀꯨꯜ ꯍꯧꯕ ꯃꯇꯝꯗꯣ
ꯈꯔ ꯋꯥꯠꯄꯒꯤ ꯁ꯭ꯀꯨꯜ ꯑꯃ ꯑꯅꯤ ꯈꯛ ꯒꯤ ꯑꯗꯨꯒꯤ ꯈꯔ ꯐꯥꯏꯌꯦ ꯁꯝꯃꯔ ꯚꯦꯀꯦꯁꯟꯅ
ꯑꯣꯏꯔꯝꯃꯅꯤꯅꯦ ꯑꯗꯨ ꯑꯣꯏꯔꯗꯤ ꯕꯤꯕꯦꯁꯀꯨꯝꯕꯁꯦ ꯌꯥꯝ ꯊꯤ ꯇꯧꯔꯝꯃꯅꯤꯅꯦ
ꯍꯣꯏ ꯑꯁ ꯄꯤꯕꯤꯑꯦꯁꯨ ꯅꯨꯡꯉꯥꯏꯗ꯭ꯔꯦ ꯅꯣꯡ ꯆꯨꯃꯟꯕꯒꯤꯀꯣ
ꯗ꯭ꯔꯦꯁꯐꯥꯎ ꯁꯨꯔꯗꯤ ꯑꯃꯨꯛ ꯀꯪꯕ ꯌꯥꯗ꯭ꯔꯦ ꯉꯝꯗ꯭ꯔꯦ
ꯑꯣ ꯅꯨꯡꯉꯥꯏꯔꯝꯃꯔꯣꯏ ꯑꯗꯨꯗꯤ
ꯎꯝ ꯍꯤꯞꯄꯒ ꯐꯣꯟ ꯃꯦꯠꯂꯒ ꯇꯤꯚꯤ ꯌꯦꯡꯉꯒ ꯂꯩꯅꯤꯉꯥꯏꯗꯤ ꯅꯨꯡꯉꯥꯏꯔꯦ
ꯑꯌꯨꯛꯇꯒꯤ ꯅꯨꯡꯗꯥꯡꯐꯥꯎ ꯂꯩꯔꯣ ꯀꯩꯅꯣ ꯅꯣꯏꯒꯤ ꯁꯥꯟꯅꯕ ꯃꯔꯨꯞꯁꯤꯡꯕꯨ ꯀꯧꯔ ꯂꯥꯛꯑꯣ ꯀꯩꯅꯣ
ꯀꯩ ꯍꯥꯏꯕ
ꯅꯣꯏ ꯁꯥꯟꯅꯕ ꯆꯠꯄ ꯃꯤꯁꯤꯡꯗꯣ ꯑꯗꯨꯕꯨ ꯀꯧꯔꯒ ꯂꯩꯌꯣ
ꯑꯁ ꯃꯤꯁꯤꯡꯖꯨ ꯃꯄꯥꯟ ꯊꯣꯛꯅꯤꯡꯗꯕꯅꯤ ꯅꯣꯡ ꯆꯨꯃꯟꯕꯒꯤ ꯈꯣꯡ ꯆꯣꯠꯅꯤꯡꯗꯦ ꯑꯩꯈꯣꯏꯁꯨ ꯊꯣꯛꯄ ꯇꯟꯕ
ꯄꯨꯅꯤꯡꯉꯦ ꯍꯥꯏꯕꯨ
ꯄꯥꯔꯠꯅꯔ ꯂꯩꯔꯗꯤ ꯌꯨꯝꯗ ꯅꯨꯡꯉꯥꯏꯅ ꯂꯩꯕ ꯌꯥꯕꯀꯣ
ꯎꯝ ꯑꯗꯨꯅꯦ
ꯁꯦꯁ ꯅꯪꯁꯨ ꯊꯨꯅ ꯂꯩꯅꯕ ꯇꯧꯔꯣ ꯅꯪꯒꯤ ꯅꯪꯁꯨ ꯂꯩꯔꯕꯅꯤ ꯍꯥ
ꯑꯁ ꯈꯣꯏꯗ ꯂꯩꯔ ꯌꯥꯝ ꯌꯥꯝ ꯂꯩꯔꯅꯥ
ꯀꯔꯤꯕ
ꯌꯥꯝ ꯂꯩꯔꯦ ꯍꯥꯏꯗꯨꯗ ꯃꯁꯤꯡ ꯊꯤꯕ ꯇꯧ ꯃꯁꯤꯡ ꯊꯤꯕ ꯀꯩꯅꯣ ꯇꯧꯔꯦꯗ ꯂꯣꯁ ꯆꯠꯂꯦ ꯃꯥꯡꯉꯦ
ꯁꯨꯃꯥꯏꯅ ꯉꯥꯡꯕ ꯃꯤ ꯑꯃꯐꯥꯎ ꯂꯩꯗꯕꯅꯤꯀꯣ
꫰ꯑꯦꯖꯦ
ꯅꯪꯁꯦ ꯅꯨꯗꯜꯁ ꯈ ꯊꯣꯡꯕ ꯍꯩꯔꯒ ꯌꯥꯝꯐꯥꯎ ꯁꯥꯕ ꯑꯣꯏꯅꯨ
ꯅꯨꯗꯜꯁ ꯈꯔ ꯊꯣꯡꯕ ꯍꯩꯔꯒꯌꯦ ꯑꯁ ꯀꯩꯅꯣ ꯆꯥꯛ ꯏꯟꯖꯥꯡ ꯊꯣꯡꯕ ꯍꯩꯌ꯭ꯔꯥ ꯍꯪꯉꯦ ꯑꯩꯗꯤꯕꯀꯣ ꯃꯤ ꯆꯥꯛ ꯌꯦꯟꯁꯥꯡ ꯊꯣꯡꯕ ꯇꯝꯕ ꯆꯠꯂꯤꯅꯦ ꯀꯩꯅꯣ
ꯅꯪ ꯅꯪ ꯊꯣꯡꯕ ꯇꯜꯂꯦ
ꯆꯠꯂꯤꯅꯤ ꯍꯥꯏꯕꯅꯦ ꯑꯗꯨꯒ ꯆꯥꯛ ꯌꯦꯟꯖꯥꯡ ꯊꯣꯡꯕ ꯍꯥ ꯇꯥꯏ ꯍꯥꯏꯕꯣ ꯎꯝ
ꯑꯥ ꯃꯣꯔꯣꯛ ꯃꯍꯤꯒꯤ ꯏꯟꯁꯥꯡ ꯊꯣꯡꯕ ꯍꯩꯒꯗ꯭ꯔꯥ
ꯌꯥꯝꯊꯤ ꯍꯥꯎꯕꯗꯣ
ꯍꯣꯏ ꯍꯥꯎꯋꯤꯅꯦ ꯑꯗꯨ ꯊꯣꯡꯕ ꯍꯩꯗ꯭ꯔꯗꯤ
ꯍꯩꯌꯦ ꯍꯩꯌꯦꯗ ꯑꯁ ꯃꯈꯜ ꯃꯈꯜ ꯃꯈꯜ ꯂꯩꯌꯦꯗꯅ ꯑꯗꯨꯒꯨꯝꯕꯁꯨ
ꯍꯣꯏ ꯑꯗꯨꯗ ꯁꯧꯒ꯭ꯔꯤꯒꯤ ꯀꯩꯔꯣ ꯑꯃꯗꯣ
ꯁꯧꯒ꯭ꯔꯤꯒꯤ ꯀꯩꯅꯣ ꯑꯆꯥ ꯑꯥ ꯑꯥ ꯑꯃꯨꯕꯗꯣ ꯑꯃꯨꯕꯗꯣ
ꯑꯣ ꯑꯗꯨ ꯍꯥꯞꯄꯒꯀꯣ
ꯑꯣ
ꯑꯁ ꯃꯍꯤ ꯏꯟꯁꯥꯡ ꯑꯗꯨ ꯍꯥꯞꯄ ꯐꯖꯅ ꯊꯣꯡꯕꯤꯕꯗꯨꯒꯤ ꯈꯨꯍꯥꯎꯗꯨꯗꯤ
ꯀꯩꯅꯣꯗꯗꯤ ꯑꯩꯒꯤꯗꯃꯛꯇꯤ ꯑꯗꯨ ꯁꯣꯌꯥꯕꯤꯟ ꯍꯥꯞꯄꯗꯣ ꯍꯥꯎꯇꯦ ꯀꯩꯅꯣ ꯍꯥꯞꯄꯗꯨ ꯑꯣꯏꯅ ꯍꯥꯎꯋꯦ ꯁꯥ ꯑꯀꯪꯕꯒꯨꯝꯕ ꯉꯥ ꯑꯀꯪꯕꯒꯨꯝꯕ ꯍꯥꯞꯄꯒ ꯀꯩꯅꯣ ꯈꯪꯗꯦꯗꯥ ꯃꯅꯝ ꯑꯃ ꯅꯝꯕ ꯑꯃ ꯍꯥꯞꯄꯗꯣ
ꯑꯥ ꯀꯔꯤ ꯑꯣꯏꯕꯖꯥꯠꯂꯣ
ꯃꯅꯥꯅꯦ ꯑꯀꯪꯕ ꯍꯣꯏ
ꯃꯅꯥ ꯑꯀꯪꯕ
ꯎꯝ ꯍꯤꯗꯥꯛꯀꯤꯁꯨ ꯑꯣꯏꯅ ꯄꯥꯏꯕꯅꯦ ꯃꯤꯡ ꯀꯩ ꯀꯧꯕ꯭ꯔꯥ ꯈꯪꯗꯦꯗ ꯑꯩꯈꯣꯏꯗꯤ ꯑꯁ
ꯑꯁ ꯑꯩꯁꯨ ꯈꯪꯗꯦ ꯅꯤꯡꯁꯤꯡꯗꯦꯀꯣ ꯅꯪꯅ ꯍꯥꯏꯁꯦ ꯅꯣꯏꯗꯤ ꯗꯨꯝ ꯇꯣꯏꯅ ꯆꯥꯕ
ꯀꯪ ꯇꯣꯏꯅꯗꯤ ꯆꯥꯗꯦꯗꯥ ꯍꯥꯟꯅꯗꯤ ꯌꯥꯝ ꯆꯥꯔꯝꯃꯦ ꯑꯗꯣ ꯍꯧꯖꯤꯛꯀꯥꯟꯗꯤ ꯆꯥꯕ ꯐꯪꯗ꯭ꯔꯦ ꯀꯥꯡꯁꯣꯏꯗꯥ ꯌꯥꯝ ꯍꯥꯞꯅꯕ ꯑꯗꯣ ꯅꯪ ꯀꯩꯅꯣ ꯀꯥꯡꯁꯣꯏ ꯌꯥꯝ ꯆꯥꯏ ꯍꯥꯏꯔꯒ ꯃꯔꯣꯛ ꯀꯥꯡꯁꯣꯏ ꯌꯥꯝ ꯆꯥꯏ ꯍꯥꯏꯔꯒ ꯑꯗꯨ ꯈꯪꯗ꯭ꯔ ꯂꯩꯔꯤꯗꯣ ꯀꯩꯒꯤꯅꯣ
ꯃꯅꯥ ꯃꯅꯥ ꯃꯆꯥ ꯃꯆꯥ ꯑꯗꯨꯒ ꯇꯣꯟ ꯆꯥꯕꯗꯨꯔꯣ ꯂꯣꯝꯕ
ꯑꯠꯆꯥ ꯌꯥꯝ ꯈꯪꯉꯝꯃꯤꯅꯦ ꯑꯗꯨꯗꯤꯅꯪ
ꯑꯥꯥ ꯂꯣꯝꯕ ꯑꯗꯨ ꯍꯥꯎꯋꯦ ꯆꯨꯝꯃꯦ ꯆꯨꯝꯃꯦ ꯍꯥꯎꯋꯦ
ꯑꯗ
ꯑꯍꯣꯏ ꯍꯥꯎꯋꯤꯅꯦ ꯑꯗꯨ ꯑꯩꯗꯤ ꯌꯥꯝ ꯄꯥꯝꯃꯦ ꯑꯗꯨ ꯃꯤꯃꯤ ꯊꯣꯡꯕꯗꯣ
ꯑꯥ
ꯑꯗꯨ ꯍꯥꯞꯄꯣ ꯑꯗꯨꯁꯨ ꯌꯥꯝ ꯍꯥꯎꯋꯤ
ꯏꯁ ꯅꯪꯃꯤꯃꯤ ꯊꯣꯡꯕ ꯆꯥꯕꯔꯥꯅꯦ
ꯑꯦꯁ ꯑꯩꯗꯤ ꯅꯨꯗꯜꯁꯀꯨꯝꯕ ꯁꯤꯡꯖꯨꯒꯨꯝꯕ ꯍꯩ ꯑꯁꯤꯟꯕꯒꯨꯝꯕ ꯑꯗꯨ ꯈꯛꯅꯤ ꯆꯥꯅꯤꯡꯕ
ꯅꯨꯗꯜꯁꯀꯨꯝꯕ ꯆꯥꯔꯒ ꯕꯣꯜ ꯄꯨꯁꯥꯟꯅꯔꯗꯤ ꯐꯖꯔꯅꯥ ꯕꯣ ꯅꯪꯃꯀꯣ
ꯑꯩꯗꯤ ꯀꯨꯀꯤꯁ ꯀꯨꯀꯤꯁ ꯍꯥꯏꯕ꯭ꯔꯥ ꯀꯨꯀꯤ ꯍꯥꯏꯕ ꯀꯨꯀꯤꯒꯨꯝꯕ ꯀꯦꯛꯀꯨꯝꯕ ꯑꯗꯨꯒꯨꯝꯕ ꯆꯥꯅꯤꯡꯗꯦ
ꯑꯆꯥ
ꯆꯥꯕꯁꯤꯗꯤ ꯑꯁꯤꯟꯕ ꯁꯥꯕ ꯑꯗꯨꯒꯨꯝꯕꯅꯦꯕ
ꯑꯗꯨꯗꯤ ꯀꯥꯡꯕꯨ ꯑꯃꯈꯛꯇꯅꯤꯅꯦ ꯑꯩꯈꯣꯏꯁꯦ
ꯁꯤꯡꯖꯨꯁꯤꯗꯤꯀꯣ ꯑꯩꯅ ꯍꯦꯟꯅ ꯐꯥꯔꯁꯇ ꯐꯝꯕꯅꯦꯕ ꯆꯥꯕ ꯍꯧꯔꯗꯤ
ꯑꯥ
ꯑꯩꯅ ꯂꯥꯁꯇ ꯑꯃꯨꯛ ꯂꯦꯞꯀꯗꯧꯕ
ꯑꯗꯨꯗꯤ ꯀꯩꯀꯩ ꯁꯤꯡꯗꯨ ꯑꯣꯏꯅ ꯍꯦꯟꯅ ꯆꯥꯅꯤꯡꯒꯦ ꯍꯩꯒꯤ ꯑꯣꯏꯅ ꯍꯦꯟꯅ ꯆꯥꯅꯤꯡꯕ꯭ꯔꯥ ꯅꯠꯇ꯭ꯔꯒ ꯅꯥꯄꯤ ꯑꯣꯏꯅ ꯍꯦꯟ ꯆꯥꯏꯔꯕ꯭ꯔꯥ
ꯄꯞꯄꯩꯌꯥ
ꯑ
ꯄꯥꯄꯌꯥꯒꯤ ꯑ ꯌꯥꯝ ꯍꯥꯎꯋꯦ
ꯑꯆꯥ ꯑꯗꯨꯒ
ꯑꯗꯨꯁꯨ ꯍꯥꯎꯋꯦ ꯂꯣꯏ ꯍꯥꯎꯋꯦ ꯑꯗꯣ ꯑꯩꯈꯣꯏ ꯃꯐꯝꯒꯤ ꯁꯤꯡꯖꯨꯁꯨ ꯍꯥꯎꯋꯦ
ꯑꯥ
ꯃꯣꯏ ꯌꯣꯟꯕꯗꯣ
ꯑꯠꯆꯥ ꯄꯄ ꯌꯥꯒꯤꯗꯣ ꯉꯥꯔꯤ ꯍꯥꯞꯄ ꯍꯧꯕ꯭ꯔꯥ ꯅꯪꯒꯤ ꯀꯃꯥꯏ
ꯎꯝ ꯉꯔꯤ ꯍꯥꯞꯇꯔꯥꯗꯥ ꯍꯥꯎꯇꯦꯗ ꯉꯥꯔꯤ ꯄꯥꯝꯃꯤ ꯅꯪꯗꯤ ꯍꯥꯞꯇꯦ
ꯍꯥꯞꯄꯦꯗ ꯑꯩꯈꯣꯏꯁꯨ ꯑꯗꯨ ꯃꯤ ꯈꯔꯗꯤ ꯉꯥꯔꯤ ꯍꯥꯞꯇꯕ ꯉꯔꯤ ꯍꯥꯞꯄ ꯄꯥꯝꯗꯦꯗꯅ ꯃꯤ ꯈꯔꯗꯤ
ꯑꯣ ꯑꯩꯗꯤ ꯉꯥꯔꯤ ꯑꯗꯨꯝ ꯆꯥꯏꯗ ꯉꯥꯔꯤ ꯄꯥꯝꯃꯤꯗ ꯑꯩꯁꯨ ꯔꯦꯟꯗ ꯏꯊꯟꯗ ꯂꯩꯔꯤ ꯇꯝꯄꯥꯛꯇ
ꯑ
ꯑ ꯏꯊꯟꯇ ꯂꯩꯔꯗꯤ ꯑꯩꯁꯨ ꯉꯥꯔꯤꯁꯦ ꯀꯦꯖꯤꯒꯨꯝ ꯀꯦꯖꯤ ꯑꯣꯏꯅ ꯂꯩꯔꯒꯀꯣ
ꯑꯣ ꯑꯠꯆꯥ
ꯈꯉꯥꯎ ꯃꯣꯔꯣꯛ ꯊꯨꯝꯃꯑꯒ ꯈꯍꯥꯎ ꯇꯧꯕꯤ ꯀꯟꯇꯦꯟꯅꯔ ꯃꯆꯥ ꯑꯃꯗ ꯑꯗꯨꯝ